ꯍꯜꯂꯣ
ꯑ ꯇꯥꯕ꯭ꯔꯣ
ꯑ ꯇꯥꯏ ꯇꯥꯏ ꯀꯩꯗꯧꯔꯤꯅꯣ
ꯑꯁ ꯅꯪꯒꯤ ꯈꯣꯟꯖꯦꯜ ꯌꯥꯝ ꯂꯥꯞꯄꯤꯗ
ꯀꯩꯗꯧꯔꯤꯅꯣꯕ
ꯁꯨꯝ ꯍꯤꯔꯝꯃꯤꯅꯦ ꯅꯪꯗꯤ
ꯑꯩ ꯂꯧꯗ ꯂꯩ
ꯑꯁ ꯂꯧꯗ ꯂꯩꯔꯒ ꯊꯕꯛ ꯁꯨꯗ꯭ꯔꯒ ꯐꯣꯟ ꯇꯧꯔ ꯂꯩꯕ
ꯊꯕꯛ ꯍꯥꯏꯕꯨ ꯂꯣꯏꯔꯦ ꯍꯧꯖꯤꯛ ꯏꯁꯤꯡ ꯌꯥꯝꯕꯅꯤꯅ ꯏꯁꯤꯡ ꯊꯥꯗꯣꯛꯏꯅꯦ
ꯑꯣ ꯅꯣꯏꯗꯤ ꯏꯁꯤꯡ ꯏꯁꯤꯡ ꯌꯥꯝꯅ ꯃꯔꯥꯡ ꯀꯥꯏꯕ ꯃꯥꯜꯂꯦꯀꯣ
ꯍꯣꯏ ꯏꯁꯤꯡ ꯃꯔꯥꯡ ꯀꯥꯏꯗꯅ ꯑꯁ ꯑꯃꯨꯛ ꯉꯁꯤ ꯍꯨꯟꯒꯦ ꯇꯧꯕꯅꯦꯕ ꯉꯁꯤ ꯍꯨꯟꯈꯤꯗꯧꯕꯗꯣ ꯉꯔꯥꯡ ꯅꯣꯡꯃꯥꯏꯖꯤꯡꯅꯤꯅ ꯂꯧꯁꯨ ꯀꯨꯝꯗ꯭ꯔꯦ ꯑꯗꯨꯒꯤ ꯑꯁ ꯉꯁꯤ ꯑꯌꯨꯛ ꯀꯨꯝꯃꯒ ꯑꯁ ꯏꯁꯤꯡ ꯆꯥꯎꯔ ꯂꯩꯈꯤꯒꯤꯅꯦ
ꯑꯁ ꯅꯣꯏꯗꯤ ꯌꯥꯝ ꯐꯩꯅꯦ ꯑꯁꯣꯝꯗꯗꯤ ꯏꯁꯤꯡ ꯂꯩꯗꯅ ꯊꯕꯛ ꯁꯨꯅꯗꯅ
ꯑꯩꯈꯣꯏꯔꯣꯝꯗꯁꯨ ꯎꯝ ꯎꯝ ꯑꯩꯈꯣꯏ ꯈꯨꯟꯁꯨ ꯍꯧꯅꯗ꯭ꯔꯤꯗ ꯑꯩꯈꯣꯏꯗꯤ ꯏꯁꯤꯡ ꯃꯔꯥꯡ ꯀꯥꯏꯕꯅꯤꯅ ꯈꯔ ꯇꯧꯏꯕ
ꯑꯗꯣ ꯅꯣꯏꯗꯗꯤ ꯅꯣꯡ ꯑꯗꯨꯝ ꯆꯨꯕ꯭ꯔꯣ
ꯉꯔꯥꯡ ꯅꯣꯡ ꯉꯔꯥꯡ ꯅꯣꯡꯗꯤ ꯆꯨꯨꯋꯦ ꯉꯁꯤꯗꯤ ꯆꯨ ꯅꯣꯏꯗꯤ
ꯑꯁꯣꯝꯗꯗꯤ ꯑꯁ ꯅꯣꯡ ꯀꯟꯅ ꯆꯨꯕ ꯃꯇꯝ ꯂꯩꯇꯦ
ꯎꯝ ꯆꯨꯋꯣ
ꯆꯨꯋꯣ ꯍꯥꯏꯔꯁꯨ ꯆꯨꯗꯦꯅꯦ ꯂꯝ ꯌꯥꯝ
ꯅꯣꯏ ꯄ꯭ꯔꯊꯅꯥ ꯀꯟꯅ ꯇꯧ
ꯄ꯭ꯔꯊꯅꯥ ꯇꯧꯕꯗꯣ ꯄ꯭ꯔꯊꯅꯥ ꯇꯧꯕꯗꯣ ꯀꯟꯃꯟ
ꯅꯣꯏ ꯅꯨꯄꯤꯁꯤꯡꯅ ꯈꯔ ꯇꯧꯋꯣꯅꯦ ꯅꯨꯄꯥꯁꯤꯡꯅ ꯇꯧꯕꯗꯤ ꯌꯥꯔꯣꯏ
ꯅꯨꯄꯥꯗꯤ ꯄꯥꯞ ꯌꯥꯝꯕꯅꯤꯅ
ꯅꯨꯄꯤꯁꯤꯡꯗꯒꯤ ꯍꯦꯟꯅ ꯅꯨꯄꯥꯒꯤꯅ ꯑ ꯀꯩꯅꯣ ꯇꯧꯕꯅꯦ ꯏꯁꯣꯔꯅ ꯈꯪꯕꯤꯕꯅꯦ
ꯑꯁ ꯅꯨꯄꯤꯁꯤꯡꯅ ꯈꯔ ꯐꯩꯗ ꯌꯥꯎꯁꯪꯒ ꯍꯥꯎꯁꯤ ꯅꯨꯄꯤꯁꯤꯡꯅ ꯊꯧꯅꯥ ꯌꯥꯝ ꯐꯩ ꯅꯨꯄꯥꯁꯤꯡꯗꯤ ꯑꯌꯨꯛꯇ ꯂꯥꯛꯔꯗꯤ ꯂꯣꯏꯔꯦ ꯅꯨꯄꯥꯁꯤꯡꯗꯤ ꯑꯌꯨꯛꯀꯤ ꯏꯁꯣꯔ ꯅꯤꯡꯕꯗꯤ ꯋꯥꯔꯤꯕ ꯅꯨꯡꯊꯤꯜꯗꯤ ꯀꯩꯀꯩꯅꯣ
ꯑꯗꯣ ꯍꯧꯖꯤꯛꯇꯤ ꯌꯨꯝꯗ ꯍꯜꯂꯕꯣ
ꯍꯟꯗ꯭ꯔꯤꯗ ꯏꯁꯤꯡ ꯊꯛꯔꯒ ꯂꯩꯔꯤꯗ ꯌꯨꯝ ꯏꯁꯤꯡ ꯈꯔ ꯌꯥꯝꯃꯟꯗꯨꯅ ꯑꯃꯨꯛ ꯌꯦꯡꯁꯤꯟꯗ꯭ꯔꯗꯤ ꯌꯥꯔꯣꯏꯕ ꯑꯗꯨꯒꯤ
ꯑꯗꯨꯗꯤ ꯌꯥꯝ ꯌꯥꯝ ꯂꯧꯔꯕꯅꯤꯀꯣ
ꯈꯪꯗꯦꯗ ꯀꯩ ꯍꯥꯏꯔꯨꯅꯤ ꯂꯧ ꯄꯤꯛꯄꯅꯤꯗ ꯑꯁꯤꯗꯗꯤ ꯄꯠꯇꯥ
ꯑꯣ ꯇꯤꯟ ꯀꯌꯥꯒꯨꯝꯕ ꯕꯣꯔꯥ ꯀꯌꯥꯒꯨꯝꯕ ꯂꯨꯋꯦ
ꯕꯣꯔꯥ ꯕꯣꯔꯥ ꯅꯤꯐꯨ ꯂꯧ ꯄꯤꯛꯏꯗ ꯁꯡꯒꯝ ꯑꯃꯈꯛꯇꯅꯦ
ꯅꯤꯐꯨ ꯍꯥꯏꯕꯗꯤ ꯀꯌꯥꯅꯣ
ꯃꯔꯤꯒ ꯃꯔꯤꯒ ꯀꯔꯤ ꯍꯥꯏꯁꯤꯔꯥ ꯌꯦꯔꯨꯝꯗꯣ ꯇꯥꯔꯥꯕꯣ
ꯑꯣ ꯅꯣꯏ ꯅꯣꯏꯗꯤ ꯃꯤ ꯀꯌꯥ ꯆꯥꯕ꯫
ꯃꯤ ꯇꯔꯦꯠꯗꯤ ꯆꯥꯏ ꯑꯗꯨꯕꯨ ꯃꯤ ꯌꯨꯝ ꯌꯨꯝꯗ ꯂꯩꯕꯁꯦ ꯃꯤ ꯑꯍꯨꯝ ꯃꯤ ꯑꯍꯨꯝ ꯃꯤ ꯑꯅꯤ ꯈꯛꯇꯅꯤꯗ
ꯑꯗꯨꯗꯤ ꯆꯥꯕꯥ ꯉꯝꯗꯦ
ꯑꯁ ꯍꯥꯏꯗꯤ ꯀꯩꯅꯣ ꯏꯅꯥꯎꯄꯥꯁꯤꯡꯒꯤ ꯑꯥ ꯑꯞ ꯂꯩꯕꯅꯤꯅꯀꯣ ꯀꯨꯝꯍꯩ ꯃꯇꯝꯗ ꯅꯠꯇ꯭ꯔꯒ ꯃꯣꯏ ꯀꯥꯂꯦꯟ ꯁꯨꯇꯤ ꯁꯤꯗ ꯉꯥꯛꯇꯅꯦ ꯑꯩꯈꯣꯏ ꯈꯨꯟꯗ ꯆꯥꯔꯤꯁꯦ ꯌꯨꯝꯗ ꯂꯥꯛꯑꯒ ꯆꯥꯕꯥ
ꯑꯗꯨꯗꯤ ꯌꯥꯝ ꯌꯥꯝꯃꯦ ꯃꯥꯡꯉꯥꯅꯤ
ꯎꯝ ꯌꯥꯝ ꯁꯥꯏꯌꯦꯅꯦ
ꯍꯣꯏ ꯁꯥꯏꯌꯦ ꯑꯁꯤꯗꯤ ꯑꯗꯣ ꯑꯣ ꯏꯊꯟꯇ꯭ꯔꯣ
ꯑꯩꯈꯣꯏ ꯏꯄꯥꯒ ꯏꯕꯥꯅꯤ ꯂꯥꯛꯑꯦꯗ ꯑꯩꯈꯣꯏ ꯏꯄꯥ ꯁꯥꯃꯟꯗꯅ ꯒꯥꯔꯤꯗ ꯐꯝꯃꯒ ꯂꯩ
ꯅꯣꯏ ꯕꯥꯕꯥꯗꯤ ꯌꯥꯝ ꯅꯍꯥ ꯑꯣꯏꯔꯤꯕꯣ ꯌꯥꯝ ꯈꯡꯗꯕ꯭ꯔꯣ
ꯆꯍꯤ ꯌꯥꯡꯈꯩ ꯁꯨ ꯁꯨꯔꯕꯅꯦ
ꯌꯥꯝ ꯍꯟꯕ ꯅꯠꯇ꯭ꯔꯦ ꯑꯗꯨꯗꯤ
ꯎꯝ ꯀꯩꯗꯧꯔꯨꯅꯤ ꯑꯩꯑꯥ
ꯑꯗꯣ
ꯑꯗꯨꯃꯥꯏꯅ ꯇꯝꯄꯥꯛ ꯂꯧ ꯈꯛꯇ ꯁꯨꯕ꯭ꯔꯥ ꯅꯠꯇ꯭ꯔꯒ ꯆꯤꯡꯒꯤ ꯂꯧꯁꯨ ꯎꯕ꯭ꯔꯣ
ꯑꯁ ꯑꯗꯨ ꯆꯤꯡꯒꯤ ꯂꯧꯗꯤ ꯇꯧꯗꯦꯗ ꯑꯗꯨꯗꯤ ꯇꯝꯄꯥꯛꯈꯛꯇꯅꯤꯗ ꯎꯝ
ꯍꯣꯏꯗ ꯇꯧꯁꯥꯅꯨ ꯑꯗꯨꯝ ꯆꯥꯛꯅꯕꯨ ꯆꯥꯅꯕ ꯂꯩꯈ꯭ꯔꯗꯤ ꯀꯩꯁꯨ ꯋꯥꯅꯤꯡꯉꯥꯏ ꯂꯩꯇꯦ
ꯑꯗꯨꯅꯦ ꯎꯝ ꯑꯩꯈꯣꯏ ꯏꯄꯥ ꯃꯆꯦꯈꯣꯏꯒꯤꯅꯤꯗꯥ ꯁꯤꯁꯨ ꯃꯣꯏꯗꯤ ꯂꯧ ꯌꯥꯝꯃꯦꯕꯥ
ꯌꯥꯏ ꯌꯥꯏ ꯁꯣ ꯐꯖꯥꯅ
ꯎꯝ ꯅꯣꯏꯗꯤ ꯇꯥꯕ꯭ꯔꯣ
ꯑꯣ ꯇꯥꯏ ꯇꯥꯏ
ꯅꯣꯏꯗꯤ ꯂꯧ ꯁꯨꯗ꯭ꯔꯣ
ꯍꯣꯏ ꯂꯧ ꯑꯥ ꯆꯤꯡꯗꯥꯗꯤ ꯁꯨꯔꯝꯕꯥꯅꯦ ꯑꯗꯣ ꯍꯧꯖꯤꯛ ꯑꯩꯈꯣꯏ ꯇꯝꯄꯥꯛꯗꯥ ꯂꯩꯕꯅꯤꯅꯥ ꯂꯧ ꯁꯨꯗ꯭ꯔꯦ
ꯑꯁ ꯂꯧ ꯁꯨꯗꯥꯕꯅ ꯐꯩꯅꯦ ꯂꯧ ꯁꯨ
ꯑꯩꯈꯣꯏ ꯑꯗꯨꯝ ꯑꯩꯈꯣꯏ ꯅꯨꯄꯥꯗꯣ ꯊꯥꯕꯛ ꯁꯨꯔꯒꯥ ꯂꯩꯕꯥ ꯑꯗꯨꯒꯤ ꯑꯩꯅꯥ ꯌꯨꯝ ꯁꯪꯉꯥꯒ ꯂꯩꯕꯥꯀꯣ ꯌꯨꯝꯗꯥ
ꯑꯤꯁ ꯅꯨꯡꯉꯥꯏꯔꯦꯍꯦ ꯅꯨꯄꯤ ꯄꯨꯟꯁꯤꯁꯦ ꯅꯨꯄꯥꯅ ꯇꯥꯜꯂꯥꯒ ꯄꯨꯔꯛꯄꯥ ꯅꯨꯄꯤ ꯁꯤꯡꯅꯥ ꯍꯥꯎꯅ ꯊꯣꯡꯕꯤꯕꯥ ꯄꯤꯖꯥꯕ ꯑꯁꯤꯅꯤ ꯀꯩꯅꯣ
ꯑꯉꯥꯡ ꯑꯉꯥꯡ ꯁꯦꯟꯅꯥꯔꯒ ꯂꯩꯕꯥꯕꯨ
ꯑꯉꯥꯡ ꯁꯦꯟꯅꯥꯕꯕꯨ ꯀꯌꯥꯃꯨꯛ ꯋꯥꯒꯥꯗ꯭ꯔꯣ
ꯅꯨꯄꯥꯒꯤ ꯄꯨꯟꯁꯤꯗꯨꯅꯥ ꯍꯦꯟꯅꯥ ꯅꯨꯡꯉꯥꯏꯔꯦ
ꯑꯦꯁ ꯅꯨꯄꯥꯗꯤ ꯊꯥꯕꯛ ꯁꯨꯕꯥ ꯆꯠꯂꯤꯁꯤꯗꯤ
ꯑꯥꯁ ꯊꯥꯕꯛ ꯁꯨꯕ ꯍꯥꯏꯕꯥꯕꯨ ꯅꯨꯄꯥ ꯊꯥꯕꯛ ꯁꯨꯕꯥ ꯍꯥꯏꯕꯥꯕꯨ ꯇꯝꯄꯥꯛ ꯂꯧ ꯁꯨꯕꯥ ꯒꯤ ꯃꯇꯝꯗꯥ ꯈꯛꯇꯥꯅꯦ ꯑꯌꯥꯝꯕꯥ
ꯏꯁ ꯌꯥꯔꯦꯍꯦ ꯌꯨꯝꯒꯤ ꯅꯨꯄꯥꯁꯤꯡꯅꯥ ꯄꯨꯔꯛꯇ꯭ꯔꯗꯤ ꯀꯅꯥꯅ ꯄꯨꯔꯛꯇꯣꯏꯕꯥ ꯅꯨꯄꯥꯁꯤꯡ ꯃꯥꯝ ꯈꯔꯥꯕꯨ ꯍꯧꯖꯤꯛꯇꯤ ꯑ ꯊꯕꯛ ꯇꯧꯕ ꯃꯤꯁꯤꯡꯕꯨꯗꯤ ꯈꯔ ꯂꯥꯏꯔꯤ ꯊꯕꯛ ꯇꯧꯗꯥꯕꯤꯁꯤꯡꯗꯤ ꯍꯖꯥꯔꯥ ꯁꯨꯔꯒꯥ ꯅꯣꯡ ꯐꯥꯗꯣꯛꯒꯤ ꯆꯠꯄꯥꯗꯣ ꯑꯁ ꯌꯥꯝ ꯋꯥꯕꯥꯅꯦ ꯑꯗꯨ
ꯑꯗꯨ ꯄꯣꯏꯁꯨ ꯍꯖꯤꯔꯥ ꯁꯨꯔꯥꯒꯥ ꯑꯗꯨꯝ ꯆꯥꯔꯥꯒ ꯂꯩꯕꯥꯅꯦ ꯍꯖꯤꯔꯥ ꯁꯨꯕꯥ ꯇꯣꯛꯑꯥꯗꯤ ꯑꯗꯨꯝ ꯆꯥꯗ꯭ꯔꯦꯗꯥꯅ
ꯑꯗꯨꯅꯦ ꯅꯨꯄꯥꯗꯨ ꯋꯥꯔꯤꯗꯣ ꯈꯜꯂꯣ ꯅꯪꯁꯨ ꯅꯨꯄꯥ
ꯄꯥꯟꯗ꯭ꯔꯤꯕ ꯅꯠꯇ꯭ꯔꯣ
ꯑꯩꯗꯤ ꯌꯨꯝ ꯄꯥꯟꯗ꯭ꯔꯤꯗꯥ ꯄꯥꯝꯗꯤ
ꯀꯣꯟꯅ ꯄꯥꯜꯂꯥꯒ ꯅꯨꯡꯉꯥꯏꯅꯥ ꯄꯥꯅꯕ ꯍꯣꯠꯅꯔꯣ ꯑꯗꯨꯗꯤ
ꯑꯗꯨꯅꯦ ꯉꯟꯇꯥ ꯅꯥꯌꯨꯝ ꯄꯥꯜꯂꯥꯒ ꯀꯩ ꯀꯥꯟꯅ ꯇꯧꯔꯤꯕꯥ ꯋꯥꯅꯥꯕꯅꯦ ꯑꯗꯨ ꯁꯥꯔꯨꯠꯇꯨꯗꯤ ꯅꯨꯄꯤ ꯊꯤꯗ꯭ꯔꯁꯨ ꯌꯥꯔꯦ ꯏꯁꯥ ꯄꯥꯈꯪ ꯁꯥꯔꯤ ꯑꯣꯏꯅꯥ ꯀꯣꯏꯊꯣꯛꯑꯥꯒ ꯂꯥ ꯀꯣꯏꯔꯥꯒ ꯑꯗꯨꯅ ꯅꯨꯡꯉꯥꯏ ꯂꯩꯕ ꯌꯥꯗ꯭ꯔꯣ
ꯑꯥꯍꯥ
ꯌꯥꯏ ꯌꯥꯏ ꯑꯁ ꯄꯥꯈꯪ ꯁꯥꯔꯤ ꯑꯣꯏꯔꯥꯁꯨ ꯃꯤꯅꯥ ꯎꯁꯤꯠꯄꯤꯗꯥꯕꯅꯦꯀꯣ
ꯑꯦꯁ ꯑꯩꯈꯣꯏꯔꯣꯝꯗꯥꯗꯤ ꯁꯥꯔꯤ ꯌꯥꯝ ꯂꯩꯔꯥꯅꯤ ꯑꯩꯈꯣꯏꯔꯣꯝꯗꯥꯗꯤ ꯁꯥꯔꯤ ꯂꯩꯁꯥ ꯄꯥ ꯂꯩꯁꯥ ꯄꯥꯈ꯭ꯔꯪ ꯁꯔꯤꯁꯦ ꯌꯥꯡꯈꯩꯃꯨꯛ ꯂꯩꯗꯥ
ꯑꯁ ꯂꯣꯏꯔꯦꯍꯦ ꯑꯗꯨ ꯅꯣꯏꯗꯤ ꯌꯨꯝꯂꯥ ꯀꯌꯥꯃꯨꯛ ꯄꯥꯟꯒꯦ
ꯑꯩꯈꯣꯏ ꯌꯨꯝꯂꯥꯁꯦ ꯌꯥꯡꯈꯩ ꯍꯦꯜꯂꯦ
ꯑ ꯌꯥꯡꯈꯩ ꯍꯦꯟꯕꯗ ꯁꯔꯤꯅ ꯌꯥꯡꯈꯩꯃꯨꯛ ꯑꯣꯏꯔꯗꯤ ꯑꯁ
ꯑꯁ ꯑꯩꯈꯣꯏ ꯂꯩꯁꯥ ꯄꯥꯈꯪꯁꯤꯡ ꯌꯥꯝꯃꯦ
ꯅꯣꯏ ꯈꯨꯟꯗꯤ ꯑꯦ ꯁꯔꯤꯅ ꯄꯥꯜꯂꯝꯕ ꯈꯨꯟ ꯑꯣꯏꯖꯥꯠꯅꯤꯅꯦ ꯑꯗꯨꯗꯤ
ꯑꯁ
ꯅꯠꯇ꯭ꯔꯣ
ꯂꯩꯁꯥ ꯄꯥꯈꯪ ꯃꯔꯤ ꯃꯉꯥ ꯑꯗꯨꯝ ꯌꯥꯎꯔꯦ
ꯑꯣ ꯑꯣ
ꯏꯃꯤꯡ ꯏꯃꯨꯡ ꯑꯃꯗꯨꯗ ꯑꯗꯨꯒꯤꯅꯤꯗ
ꯏꯄꯥꯗꯒꯤ ꯍꯦꯟꯅ ꯁꯔꯤꯁꯤꯡꯅ ꯌꯥꯝꯃꯝꯃꯦ ꯑꯗꯨꯗꯤ
ꯍꯣꯏ ꯑꯁ ꯑꯩꯈꯣꯏ ꯏꯄꯥ ꯃꯣꯏ ꯄꯥꯈꯪ ꯇꯧꯔꯤꯃꯤ ꯇꯧꯔꯤꯝ ꯃꯣꯏ ꯄꯥꯈꯪ ꯇꯧꯔꯤꯉꯩꯗ ꯍꯧꯖꯤꯛꯐꯥꯎ ꯅꯨꯄꯤ ꯊꯤꯗ꯭ꯔꯥ ꯂꯩꯗ ꯑꯩꯈꯣꯏ ꯏꯃꯥꯁꯨ ꯂꯨ ꯃꯣꯏ ꯂꯩꯁꯥꯃꯤ ꯇꯧꯃꯤꯟꯅꯕ ꯍꯧꯖꯤꯛꯐꯥꯎ ꯌꯨꯝ ꯄꯥꯟꯗ꯭ꯔꯤ ꯂꯩꯗꯥ
ꯑꯗꯨꯗꯤ ꯃꯣꯏ ꯁꯦ ꯅꯨꯄꯤ ꯅꯨꯄꯥ ꯐꯪꯗ꯭ꯔꯖꯥꯠꯂꯣ ꯀꯩꯁꯨ ꯀꯩꯁꯨ ꯀꯣꯏꯅꯗꯕ ꯖꯥꯠꯂꯣ
ꯈꯪꯗꯦ ꯑꯗꯨꯗꯤ ꯅꯪ ꯍꯪꯉꯨ ꯂꯥꯛꯑꯣ
ꯑꯁꯦꯡꯕꯅꯦ ꯑꯩꯈꯣꯏꯇꯣꯝꯗꯗꯤꯀꯣ
ꯑꯩꯅ ꯑꯩꯅ ꯍꯪꯕ ꯂꯥꯛꯑꯗꯤ ꯕꯦꯔꯥ ꯀꯥꯅꯤ
ꯑꯗꯨꯅꯦ ꯄꯥꯈꯪ ꯁꯔꯤꯁꯨ ꯌꯥꯝ ꯂꯩ ꯑꯩꯈꯣꯏ ꯈꯨꯟꯕꯨꯗꯤ ꯀꯩ ꯃꯤꯅ ꯌꯦꯡꯉꯀꯥꯟꯗꯁꯨ ꯀꯩ ꯍꯥꯏꯅꯤ ꯄꯥꯈꯪ ꯌꯥꯝ ꯂꯩꯕꯅꯤꯅꯀꯣ ꯃꯤꯅ ꯌꯦꯡꯕꯁꯨ ꯀꯤꯕ ꯈꯔ ꯌꯥꯎꯋꯦꯕ ꯑꯩꯈꯣꯏ ꯈꯨꯟꯗꯤ
ꯐꯩ ꯐꯩ ꯁꯥꯔꯤ ꯌꯥꯝꯕꯁꯤꯁꯨ ꯈꯨꯟꯗ ꯐꯠꯇꯕ ꯆꯪꯗꯅꯕ ꯐꯩ ꯃꯣꯏꯅ ꯒꯥꯠ ꯒꯥ꯭ꯔꯗ ꯑꯣꯏꯅꯕ ꯃꯣꯏ ꯄꯋꯥꯔ ꯀꯟꯕꯁꯤꯡꯗꯣ
ꯁꯥꯔꯤ ꯁꯥꯔꯤ ꯌꯥꯝꯃꯟꯗꯗꯅ ꯍꯧꯖꯤꯛ ꯑꯉꯥꯡꯁꯤꯡꯁꯦ ꯅꯨꯄꯤ ꯊꯤꯅꯤꯡꯉꯥꯏꯁꯨ ꯌꯨꯝ ꯄꯥꯅꯤꯡꯉꯥꯏꯁꯨ ꯃꯊꯥ ꯁꯥꯔ ꯂꯩꯕꯅꯤ ꯍꯥꯏꯗꯤ ꯑꯩꯈꯣꯏ ꯑꯍꯟꯁꯤꯡꯅ ꯆꯠꯇ꯭ꯔꯤ ꯆꯠꯇ꯭ꯔꯤꯉꯩꯗ ꯑꯉꯥꯡꯁꯤꯡꯅ ꯆꯠꯂꯗꯤ
ꯑꯗꯨ ꯃꯥꯥꯏꯅ ꯃꯊꯥ ꯁꯥꯅꯈ꯭ꯔꯗꯤ ꯂꯣꯏꯔꯦꯍꯦ ꯅꯣꯏ ꯈꯨꯟꯗꯤ ꯁꯥꯔꯤꯅ ꯁꯥꯔꯤ ꯉꯥꯛꯇ ꯑꯣꯏꯔꯅꯤ ꯑꯉꯥꯡꯁꯨ ꯌꯥꯎꯔꯣꯏ ꯑꯉꯥꯡꯁꯨ ꯂꯩꯔꯔꯣꯏ
ꯑꯗꯨꯅꯦ ꯍꯧꯖꯤꯛ ꯑꯩꯈꯣꯏ ꯈꯨꯟꯖꯦ ꯁꯥꯔꯤꯁꯨ ꯄꯥꯔꯒ ꯂꯩꯁꯥꯕꯤ ꯄꯥꯈꯪ ꯕꯥꯞꯇꯥꯏꯁ ꯇꯧꯕ ꯃꯤꯁꯤꯡꯀꯣ ꯄꯨꯜꯂꯞꯅ ꯄꯥꯔꯗꯤ ꯑꯏ ꯑꯥꯏꯇꯤꯃꯨꯛ ꯂꯩꯌꯦ
ꯑꯣ ꯌꯥꯝꯃꯦ ꯑꯗꯨꯗꯤ
ꯈꯨꯟ ꯄꯤꯛꯑꯒ ꯃꯤꯁ ꯃꯤ ꯃꯤꯗꯤ ꯌꯥꯝꯃꯦ ꯑꯩꯈꯣꯏ ꯈꯨꯟꯗꯤ ꯃꯤ ꯆꯥꯃ꯭ꯔꯤ ꯃꯨꯛ ꯂꯩꯔꯝꯒꯅꯤꯗ ꯑꯩꯈꯣꯏ ꯈꯨꯟ
ꯑꯩ ꯑꯦ ꯂꯩꯁꯥ ꯄꯥꯈꯪ ꯑꯦꯠꯇꯤ ꯃꯨꯛ ꯁꯨꯔꯗꯤ
ꯎꯝ ꯑꯁ ꯈꯨꯟ ꯑꯇꯩ ꯑꯇꯩꯁꯨ ꯑꯗꯨꯝ ꯑꯩꯈꯣꯏ ꯈꯨꯟꯕꯨ ꯍꯥꯏꯔ ꯂꯩꯕꯅꯤꯅꯦ ꯃꯣꯏ ꯈꯨꯟꯗꯤ ꯂꯩꯁꯥ ꯄꯥꯈꯪꯁꯤꯡꯁꯦ ꯌꯨꯝ ꯄꯥꯟꯕꯅꯤ ꯅꯨꯄꯤ ꯊꯤꯕ ꯍꯩꯇ꯭ꯔꯕ ꯈꯨꯟꯅꯤ ꯃꯤ ꯈꯥꯔ ꯍꯥꯏꯕ ꯍꯧꯋꯤꯕ ꯈꯪꯗꯦ ꯀꯃꯥꯏ ꯇꯧꯖꯥꯔꯣ ꯈꯪꯗꯦ ꯑꯩꯖꯨ ꯊꯤꯒꯗꯧꯕꯗꯤ ꯁꯠ ꯁꯠ ꯊꯤꯍꯧꯔꯣ ꯌꯨꯝ ꯄꯥꯟꯒꯗꯧꯕꯗꯤ ꯁꯠ ꯁꯠ ꯄꯥꯟꯍꯧꯔꯣ
ꯑꯗꯨ ꯅꯠꯇ꯭ꯔꯒ ꯑꯉꯥꯡꯁꯤꯡꯕꯨ ꯗꯤꯁꯇꯥꯔꯕ ꯇꯧꯋꯦ ꯍꯥꯏꯕ
ꯑꯪ
ꯄꯥꯅꯤꯡꯕ ꯃꯤꯕꯨ ꯊꯤꯔꯛꯄ ꯃꯤꯁꯤꯡꯕꯨ ꯗꯤꯁꯇꯥꯔꯕ ꯌꯥꯝ ꯇꯧꯋꯦ ꯍꯥꯏꯕꯀꯣ
ꯎꯝ ꯅꯨꯄꯥꯁꯤꯡꯕꯨꯗꯤ ꯀꯩꯁꯨ ꯀꯥꯏꯗꯦꯗꯥ ꯅꯨꯄꯤꯁꯤꯡꯗꯤ ꯌꯨꯝ ꯊꯦꯡꯅ ꯄꯥꯟꯗꯤ ꯌꯥꯗꯦꯅ
ꯑꯁ
ꯑꯗꯨꯏꯅꯤꯗ
ꯃꯁꯦꯟ ꯑꯣꯏꯕꯅꯤꯅꯀꯣ ꯑꯩ ꯍꯥꯏꯒꯦ ꯑ ꯈꯨꯟ ꯃꯁꯦꯟ ꯑꯣꯏꯕꯅꯤꯅ ꯑꯃ ꯃꯤ ꯑꯃ ꯑꯃꯒꯤ ꯀꯦꯔꯦꯛꯇꯔꯁ ꯂꯣꯏꯅ ꯈꯪꯅꯔꯒ ꯃꯤ ꯑꯃ ꯑꯃꯒꯤ ꯃꯑꯣꯡꯗꯣ ꯂꯣꯏꯅ ꯈꯪꯅꯥꯕꯒꯤ ꯀꯧꯅꯕ ꯇꯟꯗꯖꯥꯠꯂꯣ
ꯑꯗꯨ ꯍ ꯑꯗꯨꯁꯨ ꯆꯨꯝꯕꯨꯗꯤ ꯆꯨꯝꯃꯤ ꯑꯗꯨꯕꯨ ꯑꯩꯈꯣꯏ ꯈꯨꯟꯗꯤ ꯀꯌꯥ ꯍꯥꯏꯅꯤ ꯃꯤ ꯑꯃ ꯃꯃꯥ ꯃꯄꯥ ꯑꯃꯇꯒꯤ ꯑꯌꯥꯝꯕ ꯀꯩꯅꯣ ꯍꯥꯏꯁꯤꯔꯥ ꯔꯤꯂꯦꯇꯤꯚꯜ ꯑꯣꯏꯔꯛꯄꯅꯤꯕ ꯃꯤ ꯀꯅꯥꯁꯨ ꯅꯠꯇꯦ ꯑꯗꯨꯒꯤ ꯊꯥꯏꯅꯒꯤ ꯈꯨꯟ ꯑꯁꯤ ꯑꯈꯣꯏ ꯈꯨꯟꯗ
ꯇꯕ ꯃꯥꯜꯂꯦ
ꯑꯁ ꯑꯥꯎꯁꯥꯏꯠ ꯆꯠꯇꯕ ꯃꯤ ꯈꯔꯕꯨꯗꯤ ꯃꯤ ꯃꯔꯤ ꯃꯉꯥ ꯕꯨꯗꯤ ꯆꯠꯂꯤꯗ ꯑꯩꯁꯨ ꯆꯠꯂꯒ ꯑꯃꯨꯛ ꯍꯜꯂꯛꯏꯅꯦ
ꯑꯣ ꯑꯥꯎꯁꯥꯏꯠ ꯆꯠꯂꯗꯤ ꯑꯗꯨꯝ ꯂꯣꯝ ꯂꯣꯏ ꯄꯥꯅ ꯂꯩꯅꯤꯗꯥꯏ ꯈꯨꯟꯗ ꯂꯩ
ꯑꯁ ꯈꯨꯟꯗ ꯂꯥꯛꯏꯒ ꯑꯐꯥꯎ ꯁꯥꯔꯤꯅꯦ
ꯈꯨꯨꯟꯒꯤ ꯃꯤꯁꯤꯡꯕꯨ ꯃꯣꯏ ꯈꯨꯠꯇ ꯂꯩ
ꯎꯝ ꯈꯪꯗꯦ ꯃꯤꯄꯥꯝ ꯄꯥꯝꯕꯅꯤ ꯊꯤꯅꯤꯡꯗ꯭ꯔꯒꯤꯗꯤ ꯑꯩꯈꯣꯏꯅꯗꯤ ꯑꯗꯨꯝ ꯃꯣꯏꯕꯨ ꯉꯥꯏꯔ ꯂꯩꯔꯕ
ꯑꯗꯨ ꯅꯣꯏꯗꯤ ꯀꯩ ꯏꯟꯁꯥꯡ ꯆꯥꯔꯒꯦ
ꯑꯁ ꯌꯥꯝ ꯁꯥꯏ ꯀꯩꯅꯣ ꯉꯁꯤ ꯅꯨꯃꯤꯠꯁꯤꯕꯨ
ꯍꯣꯏ ꯀꯩꯁꯥ ꯀꯩ ꯏꯟꯁꯥꯡ ꯆꯥꯒꯦꯕ
ꯎꯝ ꯑꯁ ꯍꯥꯏꯕ ꯍꯥꯏꯇꯦ ꯁꯤ ꯀꯃꯥꯏꯅ ꯍꯥꯏꯗꯣꯏꯔ ꯈꯪꯗ꯭ꯔꯤ ꯃꯔꯨ ꯑꯄꯤꯛꯄ ꯍꯋꯥꯏ ꯅꯠꯇꯦ ꯁꯒꯣꯜ ꯍꯋꯥꯏ ꯍꯥꯏꯇꯥꯔꯦꯅꯦ
ꯑꯣ ꯑꯣ ꯁꯒꯣꯜꯍꯋꯥꯏꯗꯣ
ꯎꯝ
ꯁꯒꯣꯜ ꯍꯋꯥꯏꯗꯣ ꯑꯗꯨꯝ ꯐꯖꯅ ꯀꯥꯔꯒ ꯁꯥꯋꯨꯟꯒ ꯗꯨꯝ ꯑ ꯀꯨꯀꯔꯗ ꯀꯥꯝꯃꯤꯟꯅꯔ ꯆꯥꯕꯗꯣ ꯍꯥꯎ
ꯆꯥꯗꯕ ꯀꯨꯏꯔꯤ ꯆꯥꯗꯕ ꯆꯍꯤ ꯑꯍꯨꯝ ꯃꯔꯤ ꯁꯨꯔꯝꯅꯤ ꯉꯁꯤꯇ ꯑꯃꯨꯛ ꯆꯥꯔꯛ ꯆꯥꯕꯀꯣ ꯑꯁ ꯊꯔꯣꯏ ꯊꯔꯣꯏ ꯌꯥꯝ ꯂꯩꯌꯦ ꯁꯤꯗ
ꯊꯔꯣꯏ ꯍꯟꯗꯛꯀꯤ ꯊꯔꯣꯏꯁꯨ ꯃꯆꯥ ꯂꯩꯕꯒꯤ ꯆꯥꯕ ꯅꯨꯡꯉꯥꯏ